ꯍꯂꯣ ꯍꯂꯣ ꯍꯂꯣ ꯍꯂꯣ
ꯍꯜꯂꯣ
ꯍꯜꯂꯣ
ꯇꯔꯕꯣ
ꯆꯥꯔꯦ
ꯇꯥꯔꯕꯣ ꯍꯪꯕ ꯇꯥꯔꯕꯣ ꯍꯪꯕ
ꯇꯥꯔꯦ ꯇꯥꯔꯦ
ꯈꯣꯏꯕꯅꯤ ꯉꯁꯤꯗꯤ ꯆꯤꯟꯖꯥꯛꯀꯤ ꯃꯔꯝꯗ ꯋꯥꯔꯤ ꯁꯥꯟꯅꯁꯦ꯫
ꯀꯔꯝꯕ ꯆꯤꯟꯖꯥꯛꯀꯤ
ꯕꯦꯂꯦꯟꯁ ꯗꯥꯏꯛꯀꯤ ꯁꯅꯔꯁꯤ꯫
ꯀꯔꯤ
ꯕꯦꯂꯦꯟꯁ ꯗꯥꯏꯠ
ꯕꯦꯂꯦꯟꯁ ꯗꯥꯏꯠꯀꯤ
ꯅꯪ ꯀꯩꯅꯣꯒ ꯇꯧꯗ꯭ꯔꯣ ꯗꯥꯏꯇꯤꯡꯒ ꯇꯧꯗ꯭ꯔꯣ
ꯗꯥꯏꯇꯤꯡ ꯇꯧꯗꯦꯗ
ꯅꯪ ꯗꯥꯏꯇꯤꯡ ꯇꯧꯔꯤꯔꯕ
ꯇꯧꯋꯦ
ꯑꯈꯣꯏꯅ ꯆꯥꯒꯗꯧꯔꯤꯕ ꯆꯤꯟꯖꯥꯛꯁꯦ ꯐꯖꯅ ꯕꯦꯂꯦꯟꯁ ꯇꯧ